ꯍꯜꯂꯣ ꯅꯨꯡꯉꯥꯏꯔꯤꯕ꯭ꯔꯣ ꯑꯁ ꯁꯨꯝꯅ ꯁꯨꯝ ꯐꯝꯃꯥꯒ ꯂꯩꯔꯝꯕꯅꯦ ꯅꯪꯗꯤ
ꯑꯁ ꯑꯩꯗꯤ ꯂꯧ ꯁꯨꯕ ꯆꯠ ꯀ‌ꯦꯔꯥ ꯍꯟꯗꯛꯁ‌ꯦ ꯂꯧ ꯁꯨꯕ
ꯑꯣ ꯂꯧꯂꯤꯡꯕ ꯃꯇꯝ ꯑꯣꯏꯕꯅꯔꯥ
ꯅꯠꯇꯦꯗ ꯑꯩꯈꯣꯏꯗꯤ ꯂꯧꯔꯥꯡ ꯁꯨꯕꯗ ꯉꯥꯏꯔꯤ ꯅꯣꯡ ꯇꯥꯗꯕꯒꯤ ꯀꯣ
ꯑꯗꯨꯗꯤ ꯂꯧ ꯂꯤꯡꯕꯁꯦ ꯀꯌꯥꯝ ꯋꯥꯠꯇꯣꯏꯕ
ꯑꯩꯈꯣꯏꯗꯤ ꯂꯧ ꯂꯤꯡꯅꯗꯦꯗ ꯂꯧ ꯂꯤꯡꯗꯕꯤꯗ ꯄꯟꯐꯦꯟ ꯍꯨꯟꯕꯗꯣ
ꯑꯗꯨ ꯑꯣꯏꯅ ꯇꯧꯋ‌ꯦ
ꯐꯧ ꯐꯧꯅ ꯆꯥꯏꯔꯒ ꯇꯧꯕꯗꯣ ꯑꯗꯣ
ꯑꯩꯈꯣꯏꯗꯤ ꯂꯧ ꯂꯤꯡꯕꯁꯨ
ꯀꯩ ꯃꯊ‌ꯦꯜ ꯆꯥꯈ꯭ꯔꯒꯦ ꯉꯁꯤꯗꯤ
ꯉꯁꯤꯁꯦ ꯎꯝ ꯀꯕꯨ ꯀꯥꯎ ꯍꯣꯏꯅꯦ ꯑꯣ ꯍꯋꯥꯏ ꯆꯥꯏ
ꯌꯦꯟꯁꯥꯡꯗꯣ ꯍꯥꯎꯃꯟꯕꯒꯤꯀꯣ ꯑꯗꯨꯒꯤ ꯅꯪꯗꯤ
ꯑꯥ ꯑꯩ ꯊꯥꯡꯖꯤꯡ ꯏꯔꯣꯝꯕꯒ ꯆꯥꯏ ꯊꯥꯡꯖꯤꯡ ꯏꯔꯣꯝꯕ ꯍꯥꯏꯕ
ꯑꯗꯨ ꯊꯥꯡꯖꯤꯡ ꯏꯔꯣꯟꯕ ꯆꯥꯅꯕ꯭ꯔꯣꯅꯦ ꯑꯩꯈꯣꯏꯗꯤ ꯆꯥꯗꯤꯅꯦ ꯑꯝꯇ
ꯍꯥꯎꯕꯅꯦ ꯑꯂꯨꯒ ꯇꯧꯔꯒ
ꯑꯣ ꯑꯗꯨꯗꯤ ꯑꯩꯗꯤꯀꯣ
ꯍꯥ
ꯑꯩꯗꯤ ꯍꯋꯥꯏ ꯆꯝꯐꯨꯠꯀ ꯗꯥꯜ ꯀꯥꯡꯍꯧ ꯆꯥꯅꯤꯡꯉꯦ ꯑꯗꯨꯗꯤ
ꯗꯥꯜ ꯈꯥ
ꯌꯥꯝ ꯍꯥꯎꯕꯅꯦ ꯑꯗꯨꯁꯨ ꯍꯋꯥꯏꯗꯣ ꯆꯝꯐꯨꯠ ꯇꯧꯔꯕꯀꯣ ꯑꯗꯨꯒ ꯗꯥꯜꯗꯣ ꯑꯃꯨꯛ ꯀꯥꯡꯍꯧ ꯇꯧ ꯅꯪ ꯌꯨꯝꯗ ꯂꯩꯕ꯭ꯔꯥ
ꯑꯩ ꯕꯖꯥꯔꯗ
ꯑꯣ ꯏꯁ ꯌꯥꯝ ꯅꯣꯛꯅꯤꯡꯉꯕ꯭ꯔꯣ ꯅꯪꯒꯤꯁꯦ ꯇꯥꯕ꯭ꯔꯣ ꯅꯪꯁꯤꯗꯤ ꯌꯥꯝꯅ ꯀ‌‌ꯣꯒꯜꯂꯦꯀꯣ ꯍꯣꯏ ꯗꯁꯨ ꯈꯨꯝꯃꯨꯗꯅ ꯌꯥꯝ ꯅ‌ꯣꯒꯜꯂꯦ ꯍꯥꯏꯁꯨ
ꯇꯥꯏ ꯑ‌ꯦ ꯇꯥꯏꯌꯦ ꯇꯥꯏꯌꯦ
ꯅꯪꯁꯤꯗꯤ ꯌꯥꯝ ꯀꯩꯅꯣ ꯇꯧꯕ ꯃꯥꯜꯂꯦꯗ
ꯖꯥ ꯖꯥ ꯍꯥꯏꯕꯗ ꯅ‌ꯣꯛꯅꯤꯡꯕ
ꯑꯌꯥ ꯍꯋꯥꯏ ꯆꯝꯐꯨꯠ ꯇꯧꯔꯒ ꯑꯗꯨ ꯆꯝ
ꯗꯥꯜ ꯁꯨ ꯉꯧ ꯆꯥꯏ ꯍꯥꯏꯕꯗꯨ
ꯑꯗꯨꯅꯦ ꯍꯋꯥꯏꯗꯣ ꯍꯥꯟꯅ ꯆꯝꯐꯨꯠ ꯇꯧꯔ‌ꯣꯕꯀꯣ ꯑꯗꯨꯒ ꯑꯃꯨꯛ ꯊꯥꯎ ꯉꯧꯕꯗꯣ ꯑꯗꯨꯝ ꯃꯥꯏꯟ ꯑꯗꯨꯃꯥꯏ ꯍꯥꯏꯕꯅꯦ ꯅꯪꯅ ꯍꯋꯥꯏ ꯆꯝꯐꯨꯠ ꯑꯃꯅꯦ ꯗꯥꯜ ꯀꯥꯡꯍꯧ ꯑꯃꯅꯦ ꯈꯟꯕꯒꯤꯅꯦ
ꯍꯦ ꯅꯪ ꯌꯥꯝ ꯅ‌ꯣꯛꯀꯅ‌ꯣꯀꯣ ꯅꯪ ꯌꯥꯝ ꯅꯪ ꯌꯥꯝ
ꯑꯩꯒꯤ ꯃꯇꯥ ꯁꯤꯗꯤ ꯑꯩꯁ
ꯑꯗꯨ ꯀꯩꯗꯧꯕ
ꯅꯣꯛ ꯅꯤꯛꯉꯣ
ꯍꯣꯏꯗ ꯅꯣꯏ ꯅꯣꯏ ꯅꯣꯏꯕꯨ ꯅꯣꯛꯍꯟꯕꯗꯣ ꯑꯩꯒꯤ ꯏ ꯊꯎꯅꯦ ꯀꯩꯅꯣ
ꯆꯨꯝꯃꯦ ꯆꯨꯝꯃꯦ
ꯅꯣꯛꯍꯟꯗꯕꯤꯗ꯭ꯔꯅ ꯅꯪꯕꯨ ꯀꯥꯞꯍꯜꯂꯣ ꯍꯥꯏꯕ꯭ꯔꯣ ꯍꯧꯖꯤꯛ
ꯄꯆꯦ ꯍꯥꯏꯕ
ꯅꯠꯇꯦ ꯅꯪꯕꯨ ꯅꯣꯛꯈꯟꯗꯕꯤꯗꯀꯣ
ꯑꯪ
ꯅꯪꯕꯨ ꯋꯥ ꯀꯩ ꯀꯩꯅꯣ ꯉꯥꯡꯒ ꯅꯪ ꯅꯪꯒꯤ ꯄꯤ ꯇꯥꯅꯕ ꯉꯥꯡꯕꯤꯌꯨꯔꯥ ꯍꯥꯏꯕ
ꯄꯤ ꯇꯥꯔꯦ ꯌꯥ ꯄꯤ ꯇꯥꯎ ꯌꯥꯔꯅꯦ
ꯑꯦꯁ ꯅꯪ ꯅꯣꯛꯑꯒ ꯄꯤ ꯇꯥꯔꯤꯗꯨꯗꯤ ꯍꯧꯖꯤꯛ
ꯑꯁ
ꯈꯪꯉꯦ ꯈꯪꯉꯦ ꯅꯪꯒꯤ ꯅꯋꯡꯗꯣ
ꯍ
ꯎꯝ ꯅꯪ ꯍꯧꯖꯤꯛ ꯂꯤꯠꯂꯤꯕ ꯐꯨꯔꯤꯠꯇꯣ ꯑꯃꯨꯕꯅꯦꯀꯣ
ꯑꯁ
ꯆꯨꯝꯗ ꯆꯨꯝꯗꯦꯁꯦꯡꯅ ꯍꯥꯏꯌꯣ
ꯅꯠꯇꯦ
ꯅ ꯆꯤꯟꯊꯤꯒꯅꯨ ꯍꯩꯃ ꯀꯩꯅꯣ ꯅꯪ ꯅꯪꯅ ꯑꯗꯨꯝ ꯅꯣꯛꯑ ꯂꯩꯔꯗꯤ ꯑꯩꯗꯤ ꯋꯥ ꯉꯥꯡꯕ ꯌꯥꯔꯔꯣꯏꯍꯦ ꯁꯦ ꯁꯦ ꯐꯔꯦꯁꯦ ꯑꯗꯨ ꯑꯣꯏꯗꯤ ꯅ ꯐꯥꯗꯦꯁꯦ ꯇꯧꯔꯨꯔꯁꯦꯀꯣ ꯌꯥꯝꯅ ꯀꯩꯅꯣ ꯁꯤꯔꯤꯁ ꯃꯣꯠꯇ ꯑꯗꯨꯝ ꯊꯝꯃꯁꯦꯀꯣꯗꯤ ꯑꯁ ꯉꯔꯥꯡꯗꯣ ꯉꯔꯥꯡ ꯉꯔꯥꯡꯗꯣ ꯑꯩ ꯂꯧ ꯁꯨꯑꯦꯕꯀꯣ
ꯑꯥ
ꯂꯥꯎꯁ ꯂꯧ ꯁꯨꯕ ꯂꯣꯏꯔꯒ ꯌꯨꯝ ꯍꯜꯂꯛꯄꯗꯣ ꯄꯨꯡ ꯃꯉꯥ ꯃꯈꯥꯏ ꯇꯥꯔꯦꯕ
ꯎꯝ
ꯆꯥꯛꯂꯝꯃꯟꯕꯗ ꯑꯩꯗꯤ ꯀꯩ ꯌꯦꯟꯖꯥꯡ ꯊꯣꯡꯃꯝꯕꯅꯣꯗꯤ ꯑꯩ ꯈꯪꯗꯦꯕ ꯏꯇꯩ ꯃꯥꯅ ꯀꯣ
ꯑ
ꯑꯩꯗꯤ ꯆꯥꯛꯇꯣ ꯍꯥꯟꯅ ꯆꯐꯨꯗꯒꯤ ꯂꯧꯊꯣꯛꯑꯒ ꯆꯥꯛꯇꯣ ꯇꯞꯃ ꯆꯥꯔꯒꯦ ꯈꯜꯂꯒ ꯆꯥꯛꯇꯣ ꯐꯖꯅ ꯊꯝꯃꯦꯕꯀꯣ ꯇꯦꯡꯀꯣꯠꯇꯨꯗ ꯆꯥꯛꯇꯣꯏ ꯌꯥꯝꯈ꯭ꯔꯦ ꯃꯤ ꯃꯤ ꯑꯅꯤꯅ ꯆꯥꯕ ꯀꯥꯟꯗ ꯉꯝꯃꯔꯣꯏꯗꯕ ꯆꯥꯛꯅꯦꯕ
ꯑꯥ ꯑꯗꯨ ꯅꯪ ꯈꯟꯕ ꯉꯝꯁꯤꯟꯕ
ꯑꯗꯨꯗ ꯌꯦꯟꯁꯥꯡꯗꯣ ꯀꯩ ꯌꯦꯟꯁꯥꯡꯅꯣ ꯌꯦꯡ ꯍꯧꯖꯤ ꯀꯥꯟꯗ ꯁꯧꯒ꯭ꯔꯤ ꯊꯣꯡꯉꯝꯕ ꯋꯥꯅꯦ ꯑꯩꯅꯗꯤ ꯁꯥ ꯊꯣꯡꯉꯝꯃ ꯑꯗꯨ ꯌꯥꯝ ꯆꯥꯒꯦꯅꯗꯤ ꯑꯗꯨ ꯇꯧꯕꯅꯦ ꯁꯧꯒꯔꯤ ꯊꯣꯡꯉꯝꯗꯨꯗ ꯆꯥꯛꯇꯣ ꯆꯥꯕ ꯉꯝꯗꯅ ꯑꯩꯈꯣꯏ ꯄꯤꯖꯔꯦ ꯍ ꯍꯣꯏ
ꯑꯗꯨꯁꯨ ꯃꯑꯣꯡ ꯑꯃꯅꯤꯅꯦ
ꯎꯝ ꯑꯦ ꯅꯪ ꯕꯣꯜ ꯌꯦꯡꯕ꯭ꯔꯥ ꯍꯥ
ꯕꯣ ꯑꯅꯤꯔꯛꯇꯤ ꯁꯨꯔꯦ ꯌꯦꯡꯕ
ꯑꯦꯁ ꯑꯅꯤꯈꯛ ꯑꯣꯏꯔ
ꯑꯅꯤ ꯑꯁ ꯄꯨꯡ ꯊꯦꯡꯅ ꯊꯦꯡꯅ ꯄꯤꯕꯅꯤꯅ ꯌꯦꯡꯕ ꯉꯝꯗꯣꯏꯅꯦ
ꯄꯨꯡ ꯊꯦꯡꯗꯤ ꯍꯦ ꯄꯨꯡ ꯕꯥꯔꯣ ꯃꯈꯥꯏ ꯑꯗꯨ ꯉꯜꯂꯦ
ꯑꯩꯁ ꯕꯣꯔꯣ ꯃꯈꯥꯏ ꯌꯦꯡꯕ ꯉꯝꯗ꯭ꯔꯦ ꯑꯩ ꯌꯦꯡꯕꯗꯤ ꯄꯨꯡ ꯇꯦꯟ ꯊꯥꯔꯇꯤ ꯇꯔꯥ ꯃꯈꯥꯏ ꯑꯗꯨꯋꯥꯏꯗꯗꯤ ꯌꯦꯡꯕ ꯅꯪ ꯀꯅꯥꯗ ꯁꯞꯄꯣꯔꯠ ꯇꯧꯒꯦ
ꯑꯩꯗꯤ ꯅꯪꯉꯣꯟꯗ ꯁꯞꯄꯣꯔꯠ ꯇꯧꯋꯦꯗ
ꯑꯦ ꯕꯣꯜꯁꯨ ꯆꯁꯅꯗꯅ
ꯑꯗꯨ ꯑꯣꯏꯔꯁꯨ ꯅꯪ ꯊꯃꯣꯏꯗ ꯁꯞꯄꯣꯔꯠ ꯇꯧꯋꯦꯕ ꯑꯁ ꯅꯣꯛꯄ ꯍꯧꯔꯦ ꯑꯃꯨꯒ ꯐꯥꯒꯤ ꯇꯧꯅꯦ ꯑꯔꯖꯦꯟꯇꯤꯅꯥ ꯁꯄꯣꯔꯠ
ꯑ ꯑꯔꯖꯦꯟꯇꯤꯅꯥ
ꯎꯝ ꯑꯗꯨꯀꯣ
ꯑꯥ
ꯌꯥꯝ ꯅꯣꯛꯀꯟꯕ ꯃꯤꯁꯦ ꯌꯥꯗꯕꯅꯦꯀꯣ
ꯀꯩꯒꯤ
ꯍꯣꯔꯦꯟ ꯅꯪꯒꯤ ꯃꯪꯗꯒ ꯑꯩ ꯋꯥꯗꯣ ꯈꯟ ꯈꯜꯂꯒ ꯑꯗꯨꯝ ꯅꯣꯛꯑꯗꯤ ꯂꯣꯏꯔꯦꯍꯦ ꯎꯝ ꯅꯪꯅ ꯀꯅꯥꯕꯨ ꯁꯞꯄꯣꯔꯠ ꯇꯧꯕ
ꯑꯩ ꯕ꯭ꯔꯖꯤꯜꯗ ꯁꯞꯄꯣꯔꯠ ꯇꯧꯕ
ꯑꯩꯁ ꯏꯇꯥꯎ ꯑꯩꯒꯤ ꯑꯩꯒꯤ ꯃꯔꯨꯞ ꯑꯃ ꯌꯥꯎꯕꯅꯦ ꯅꯦꯃꯔ ꯍꯥꯏꯕꯗꯣ
ꯒ꯭ꯔꯖ ꯒ꯭ꯔꯖꯔꯅꯦ ꯑꯇꯩꯗꯤ ꯁꯞꯄꯣꯔꯠ ꯇꯧꯅꯤꯡꯗꯦ
ꯎꯝ ꯌꯥꯏ ꯌꯥꯏ ꯃꯥꯒꯤ ꯃꯥꯒꯤ ꯃꯣꯠ ꯇꯣꯉꯥꯟꯕꯅꯤꯅ ꯎꯄꯥꯏ ꯂꯩꯇꯦꯀꯣ
ꯎꯝ ꯕ꯭ꯔꯥꯖꯤꯜꯗ ꯑꯣꯏꯔꯁꯨ ꯅꯦꯃꯥꯔꯗ ꯑꯗꯨ ꯑꯣꯏꯅ ꯇꯧꯕ
ꯑꯩꯗꯤꯀꯣ
ꯑꯥ
ꯔꯣꯅꯥꯜꯗꯣꯕꯨꯁꯨ ꯅꯨꯡꯁꯤ ꯅꯥꯏꯃꯔꯕꯨꯁꯨ ꯅꯨꯡꯁꯤ ꯑꯗꯨꯒ ꯃꯦꯁꯤꯕꯨꯁꯨ ꯅꯨꯡꯁꯤꯌꯦ ꯑꯗꯨꯒ ꯕꯄꯦꯕꯨꯁꯨ ꯄꯣ ꯑꯗꯨꯝ ꯁꯥꯟꯅꯕ ꯍꯥꯏꯕꯁꯤꯡꯗ ꯑꯗꯨꯝ ꯂꯣꯏ ꯅꯨꯡꯁꯤꯌꯦꯕꯀꯣ
ꯑꯥ
ꯑꯗꯨꯕꯨ ꯑꯩꯅ ꯍꯟꯊꯅ ꯃꯥꯗꯤ ꯁꯨꯃꯥꯏꯅ ꯇꯧꯋꯦ ꯃꯥꯗꯤ ꯑꯗꯨꯃꯥꯏꯅ ꯔꯣꯅꯥꯜꯗꯦꯒꯤ ꯐꯦꯟꯁꯤꯡꯗꯤ ꯑꯩꯗꯤ ꯄꯥꯝꯗꯦ ꯈꯣꯠꯂꯦ ꯀꯥꯏ ꯑꯩꯗꯤ ꯁꯨꯝ ꯍꯥꯏ ꯍꯥꯏꯗꯦꯕ
ꯑꯥ
ꯑꯗꯨ ꯃꯤ ꯈꯔꯗꯤ ꯂꯣꯏꯔꯦꯍꯦ ꯎꯝ ꯑꯏꯩꯅ
ꯑꯔꯖꯦꯟꯇꯤꯅꯥꯒ ꯄ꯭ꯔꯣꯇꯣꯀꯣꯜꯗꯣ
ꯑꯥ ꯑꯁ ꯂꯣꯏꯔꯦ ꯂꯣꯏꯔꯦ ꯍꯨꯏꯗꯣ ꯍꯧꯗꯣꯡ ꯐꯥꯎ ꯌꯥꯝ ꯂꯨꯅ ꯇꯤꯟꯅꯔꯛꯑꯀꯥꯟꯗꯕꯨꯣ ꯑꯩꯈꯣꯏ ꯃꯤꯑꯣꯏꯕꯁꯤꯡꯁꯦ
ꯃꯑꯣꯡ ꯑꯃ ꯇꯧꯒꯅꯤ
ꯍꯣꯏꯅꯦ ꯔꯣꯅꯥꯜꯗꯣꯅ ꯑꯩꯈꯣꯏ ꯑꯩꯈꯣꯏꯁꯦ ꯃꯥꯕꯨ ꯅꯨꯡꯁꯤꯔꯒ ꯁꯞꯄꯣꯔꯠ ꯇꯧꯔꯝꯃꯦ ꯍꯥꯏꯕꯐꯥꯎ ꯈꯪꯕꯤꯔꯣꯏꯅꯦ ꯑꯩꯈꯣꯏ ꯃꯤꯡꯐꯥꯎ
ꯑꯗꯨꯅꯦ
ꯑꯗꯨ ꯁꯔꯨꯛꯄꯨꯗꯤ ꯃꯁꯛ ꯈꯪꯕ ꯅꯣꯏꯗꯕꯨ ꯁꯞꯄꯣꯔꯠ ꯇꯧꯕꯅ ꯄꯥꯝꯃꯦꯕ ꯑꯩꯈꯣꯏꯗꯤ ꯍꯥꯕ꯭ꯔꯣ
ꯇꯥꯏ ꯇꯥꯏ
ꯎꯝ ꯅꯪ ꯕꯣꯜ ꯌꯦꯡꯗꯕꯗꯣ ꯑꯩꯗꯤ ꯕꯤꯠ ꯌꯥꯝ ꯂꯩꯇꯦꯗ
ꯉꯔꯥꯡ ꯏꯆꯦꯝꯒ ꯏꯅꯥꯄꯦꯝꯒ ꯃꯣꯏ ꯑꯅꯤꯗꯤ ꯄꯨꯡ ꯑꯅꯤ ꯄꯨꯡ ꯑꯅꯤꯗ ꯐ꯭ꯔꯥꯟꯁ ꯆꯅꯥꯏ ꯍꯥꯏꯔꯅꯦ ꯅꯠꯇꯦ ꯄꯨꯡ ꯕꯣꯔꯣꯗꯔ ꯄꯨꯡ ꯕꯣꯔꯣ ꯃꯈꯥꯏꯗ ꯑꯣꯏꯔꯝꯅꯤ
ꯄꯨꯡ ꯑꯃ ꯃꯈꯥꯏ
ꯑꯃ ꯃꯈꯥꯏ ꯑꯣ ꯑꯗꯨ ꯉꯥꯏꯔꯒ ꯃꯣꯏꯗꯤ ꯌꯦꯡꯉ ꯑꯁ ꯀꯗꯤ ꯉꯝꯗꯦ ꯅꯨꯡ ꯉꯟꯇꯥꯥꯅ ꯇꯨꯝꯃꯒ ꯃꯣꯏꯅ ꯂꯥꯡꯃꯟꯕ ꯗ ꯑꯃꯨꯛ ꯄꯥꯡꯊꯣꯔꯛꯄ
ꯑꯣ ꯑꯗꯨꯒ ꯅꯪꯁꯨ ꯑꯃꯨꯛ ꯌꯦꯡꯕꯗꯣ ꯌꯥꯎꯕ꯭ꯔꯥ ꯏꯁ ꯃꯤꯠ ꯄꯥꯡꯊꯣꯛꯑꯐꯥꯎꯕꯗ ꯌꯦꯡꯗꯕ
ꯌꯦꯅꯤꯡꯟꯅ ꯋꯥ
ꯑꯁ ꯅꯪꯒꯤ ꯋꯥꯇꯥꯗꯗꯤ ꯃꯣꯏ ꯂꯥꯡꯃꯟꯕꯒꯤ ꯑꯃꯨꯛ ꯃꯤꯠ ꯄꯥꯡꯊꯣꯛꯑꯒ ꯑꯩꯁꯨ ꯌꯦꯡꯈ꯭ꯔꯦ ꯀ ꯍꯥꯏꯔꯛꯇꯧ ꯃꯥꯜꯂꯦ ꯀꯣ
ꯑꯁ ꯕ꯭ꯔꯥꯖꯤꯜꯒꯨꯝꯕ ꯁꯅꯔꯗꯤ ꯑꯗꯨꯝ ꯌꯦꯡꯅꯕ
ꯑꯆꯥ ꯑ ꯎꯝ ꯑꯗꯨ ꯑꯣꯏꯔꯗꯤ ꯀꯅꯥꯗ ꯆꯁꯦ ꯏꯁꯇꯥꯗꯤꯌꯝꯗ ꯌꯨ ꯑꯦꯁꯇ ꯆꯠꯂꯒ ꯌꯦꯡꯉꯨꯁꯤꯔꯣ
ꯍꯧꯖꯤꯛꯇꯤ ꯌꯥꯔꯔꯣꯏꯅꯦ ꯊꯦꯡꯉꯦ
ꯑꯦ ꯀꯩꯒꯤꯅꯣ ꯋꯥꯠꯂꯤ ꯁꯤꯃꯤ ꯐꯥꯏꯅꯦꯜꯁꯨ ꯋꯥꯠꯂꯤ ꯁꯤꯃꯤꯁꯨ ꯋꯥꯠꯂꯤ ꯌꯥꯝꯃꯋꯥꯗꯤ
ꯑꯣ ꯐꯩꯅꯜ ꯐꯦꯅꯥꯜ ꯎ ꯅꯠꯇꯦ ꯗꯦ ꯀꯌꯥꯗ ꯂꯣꯏꯒꯦꯔ ꯁꯤꯦ ꯁꯥ
ꯃꯣꯏꯗꯨ ꯗꯦꯠꯇꯨ ꯈꯪꯗꯦꯗ ꯑꯗꯨꯃꯛꯇꯤ
ꯂꯁꯋꯛ ꯀꯨꯝꯕꯗ ꯂꯣꯏꯒꯗ꯭ꯔꯥꯅꯦ
ꯎꯝ ꯑꯣꯏꯔꯝꯕꯁꯨ ꯌꯥꯏ
ꯑꯗꯣ ꯍꯟꯗꯛꯇꯦ ꯇꯧꯕꯔꯤꯁꯦ ꯑꯥ ꯉꯝꯗꯕꯒꯤꯗꯣ ꯑꯗꯣ ꯑꯥꯎꯠ ꯇꯧꯗꯔꯕ
ꯎꯝ ꯄꯜꯊ꯭ꯔꯥꯗꯤ ꯀꯣ ꯃꯤ ꯈꯔꯗꯤ ꯑꯣ ꯃꯣꯏ ꯇꯤꯝ ꯈꯔꯗꯤ ꯑꯗꯨꯝ ꯊꯥꯔꯇꯤ ꯇꯨ ꯔꯥꯎꯟ ꯍꯧꯔꯕꯅꯦꯕ ꯀꯣ
ꯑꯪ
ꯈꯔꯗꯤ ꯍꯧꯗ꯭ꯔꯤ ꯍꯣꯏ ꯑꯌꯥꯝꯕꯅ ꯉꯁꯤꯅ ꯂꯣꯏ ꯑ ꯍꯌꯦꯡꯅ ꯂꯣꯏꯗꯧ ꯃꯥꯜꯂꯦ ꯁꯤ ꯂꯣꯏꯈ꯭ꯔꯗꯤ ꯃꯊꯪꯗꯗꯤ ꯑꯗꯨꯝ ꯑꯥꯎꯠ ꯇꯧꯕ ꯍꯧꯔꯅꯤ ꯍꯣꯏ
ꯑꯣ ꯑ ꯃꯊꯪ ꯑꯃꯨꯛ ꯁꯥꯟꯅꯕꯗ ꯑꯥꯎꯠ ꯇꯧꯗꯣꯏꯅꯦꯕ ꯍꯟꯗꯛꯇꯤ ꯇꯧꯔꯣꯏꯕ ꯑꯗꯨꯗꯤ
ꯃꯤ ꯈꯔ ꯍꯥꯏꯕꯗꯤ ꯃꯣꯏ ꯇꯤꯝ ꯑ ꯇꯣꯉꯥꯟ ꯇꯣꯉꯥꯟꯅ ꯊꯝꯃꯦꯗꯨꯅ
ꯑꯥ
ꯒ꯭ꯔꯨꯞ ꯑꯦ ꯒ꯭ꯔꯨꯞ ꯕꯤ ꯒ꯭ꯔꯨꯞ ꯁꯤ ꯍꯥꯏꯅ ꯈꯥꯏꯕꯗꯣ
ꯑꯥ
ꯒ꯭ꯔꯨꯞ ꯑꯦꯒꯤ ꯂꯣꯏꯔꯗꯤ ꯒ꯭ꯔꯨꯞ ꯑꯦꯒꯤꯗꯤ ꯈꯔꯗꯤ ꯂꯣꯏꯈ꯭ꯔꯦꯕꯀꯣ ꯕꯤꯒꯤ ꯑꯗꯨꯝ ꯋꯥꯠꯂꯤꯕ ꯁꯨꯃꯥꯏꯅ ꯇꯧꯕꯅꯦꯕ
ꯑꯣ ꯕ ꯕꯣꯒꯤ ꯃꯔꯝꯗꯗꯤ ꯑꯩ ꯀꯝꯨꯛ ꯈꯪꯗꯦ ꯁꯅꯥꯔꯦ ꯂꯣꯏꯔꯦ ꯉꯝꯗ꯭ꯔꯦ ꯇꯣꯛꯑꯦ
ꯎꯝ ꯑꯗꯨꯁꯨ ꯌꯥꯏꯗ ꯀꯩꯁꯨ ꯀꯥꯏꯗꯦꯗ ꯎꯝ ꯅꯨꯄꯤ ꯃꯆꯥꯅꯕꯨ ꯕꯣꯜꯒꯤ ꯃꯔꯝꯗ ꯌꯥꯝꯅ ꯈꯪꯉꯒ ꯌꯥꯝ ꯇꯧꯕꯗ ꯑꯩꯗꯤ ꯄꯥꯝꯗ
ꯑꯗꯨꯝ ꯈꯪꯕꯁꯨ ꯐꯕꯅꯦ ꯈꯪꯗꯕ ꯕ꯭ꯂꯥꯏꯟꯗ ꯌꯦꯡꯕꯗꯤ ꯑꯁ
ꯑꯁ ꯈꯪꯉꯒꯒꯗꯤꯀꯣ ꯄꯨꯂꯞ ꯈꯪꯒꯗꯕ ꯈꯤꯇꯪ ꯈꯤꯇꯪ ꯈꯪꯉꯒ ꯍꯄꯥ ꯌꯥꯝ ꯁꯥꯕꯗꯣ ꯅꯨꯄꯤꯁꯤꯡ ꯈꯔ ꯂꯩꯌꯦꯦ ꯑꯩꯒꯤ ꯀꯟꯇꯦꯛꯇꯁꯨꯕꯨꯣ
ꯑꯥ
ꯀꯅꯥ ꯁꯞꯄꯣꯔꯠ ꯇꯧꯧꯕꯧꯕ꯭ꯔꯥ ꯍꯥꯏꯔꯒꯦ ꯔꯣꯅꯥꯜꯗꯣ ꯔꯣꯅꯥꯜꯗꯣ ꯀꯔꯤ ꯀꯟꯇ꯭ꯔꯤꯔꯥ ꯍꯥꯏꯔꯒ ꯕ꯭ꯔꯥꯖꯤꯜ ꯍꯥꯏꯕ ꯋꯥꯅꯤ
ꯎꯝ
ꯀꯔꯤꯒꯤ ꯔꯣꯅꯥꯜꯗꯣꯕꯨ ꯁꯞꯄꯣꯔꯠ ꯇꯧꯕ꯭ꯔꯥ ꯍꯥꯏꯔꯒ ꯃꯁꯛ ꯐꯖꯕꯒꯤꯀꯥ ꯍꯥꯏꯔꯛꯄ ꯋꯥꯅꯤ
ꯅꯨꯄꯤꯒꯩ ꯑꯌꯥꯝꯕ ꯄꯥꯝꯅꯕꯅꯦ ꯔꯣꯅꯥꯜꯗꯣꯗꯣ
ꯎꯝ ꯃꯁꯥꯛ ꯐꯖꯕꯅꯦꯅꯀꯣ
ꯎꯝ
ꯅꯪꯁꯨ ꯄꯥꯝꯅꯝꯗꯧ ꯃꯥꯜꯂꯦ ꯑꯗꯨꯗꯤ
ꯑꯩꯗꯤ ꯅꯦꯃꯥꯔ ꯄꯥꯝꯃꯤ ꯔꯣꯅꯥꯟꯗꯣ ꯄꯥꯝꯗꯦ
ꯅꯦꯃꯥꯔꯁꯨ ꯃꯁꯛ ꯐꯖꯩꯀꯣ
ꯎꯝ
ꯀꯨꯏ ꯀꯨꯏꯅ ꯌꯦꯡꯉꯗꯤ ꯑꯗꯨꯝ ꯌꯥꯝ ꯐꯖꯕꯅꯦ ꯑꯩꯈꯣꯏꯁꯨ ꯀꯣ ꯑꯩꯈꯣꯏꯁꯨ ꯁꯦꯀꯦꯟ ꯑꯃꯥꯈꯛ ꯌꯦꯡꯕꯗꯤ ꯑꯩꯈꯣꯏꯁꯨ ꯐꯖꯕꯅꯦ ꯀꯨꯏꯅ ꯌꯦꯡꯂꯛꯑꯥꯀꯥꯟꯗ ꯌꯥꯗꯕ ꯋꯥꯅꯤ ꯑꯗꯨꯒ ꯅꯦꯃꯥꯔꯁꯤꯡꯅ ꯀꯨꯏ ꯀꯨꯏꯅ ꯌꯦꯡꯉꯥꯗꯤ ꯐꯥꯖꯕ
ꯅꯦꯃꯥꯔ ꯐꯖꯕ꯭ꯔꯥꯅꯦ
ꯍꯣꯏ ꯐꯖꯩꯌꯦ ꯃꯥꯅ ꯅꯣꯛꯄ ꯀꯥꯟꯗꯀꯣ ꯃꯥꯒꯤ ꯃꯤꯠꯇꯨꯅ ꯅꯣꯛꯑꯦꯕ ꯃꯥꯗꯤ ꯃꯥꯒꯤ ꯆꯤꯟꯕꯥꯜꯅ ꯅꯣꯛꯇꯦꯕ
ꯃꯃꯤ ꯃꯃꯤꯠꯅ ꯅꯣꯛ
ꯑꯁꯦꯡꯕꯅꯤ ꯑꯈꯣꯏ ꯃꯤꯠ ꯅꯣꯛꯄ ꯍꯥꯏꯕꯁꯤꯗꯤ ꯃꯥꯒꯤ ꯃꯑꯣꯡ ꯑꯃꯥ ꯂꯩꯗꯅ ꯃꯥꯒꯤ ꯅꯣꯛꯑꯥꯀꯥꯟꯗ ꯃꯃꯤꯠꯇꯣ ꯈꯔ
ꯎꯝ
ꯆꯤꯟꯁꯤꯜꯂꯒ ꯀꯩꯅꯣ ꯀꯃꯥꯏꯅ ꯍꯥꯏꯁꯤꯔꯥ ꯈꯪꯗꯦꯗ ꯃꯃꯤꯠꯇꯣ ꯌꯥꯝ ꯅꯨꯡꯁꯤꯕꯅꯦ ꯅꯦꯃꯥꯔ